ꯍ ꯍꯣꯏ ꯇꯥꯔꯦ
ꯁꯥꯎꯅꯤꯡꯕꯅ ꯂꯣꯏꯔꯦ ꯑꯩ
ꯑꯗꯨ ꯑꯩꯁꯨꯅꯦ ꯅꯨꯄꯥꯅ ꯀꯔꯤꯒꯤꯔ ꯈꯪꯗꯦ ꯅꯨꯄꯤꯕꯨ ꯁꯨꯃꯥꯏꯅ ꯇꯥꯎꯕ ꯌꯥꯕ꯭ꯔꯥ ꯍꯥꯏꯕꯅꯤꯗ ꯃꯣꯏꯗꯤ ꯇꯧꯅꯤꯡꯕ ꯑꯗꯨꯝ ꯇꯧꯑꯣ ꯍꯥꯏꯔꯒ
ꯑꯗꯨꯅꯦ ꯃꯥ ꯃꯥꯁꯦ ꯃꯥꯗꯤ ꯑꯩꯈꯣꯏ ꯆꯅꯕꯤꯗꯣ ꯃꯥꯗꯤ ꯑꯗꯨꯕꯨꯗꯤ ꯃꯥꯗꯣ ꯇꯣꯛꯑꯣꯏ ꯑꯗꯨ ꯑꯣꯏꯔꯁꯨ ꯃꯥꯗꯤ ꯑꯗꯨꯝ ꯆꯠ ꯅꯨꯄꯤꯉꯣꯟꯗ ꯆꯠꯂꯒꯦ ꯍꯥꯏꯕ ꯋꯥꯈꯜ ꯂꯩꯕꯅꯦꯕ ꯃꯥꯗꯣ
ꯑꯗꯨꯒꯤꯅꯤ ꯃꯥꯗꯤ ꯅꯥꯔꯒ ꯁꯨꯃꯥꯏꯅ ꯇꯧꯔꯅꯤ ꯑꯗꯨꯒ ꯑꯃꯨꯛꯀ ꯅꯨꯄꯤꯗꯤ ꯊꯤꯡꯒꯅꯤ
ꯑꯩꯅ ꯉꯁꯤ ꯍꯧꯖꯤꯛꯀꯥꯟ ꯃꯥ ꯌꯥꯝ ꯍꯥꯎꯋꯤꯀꯣ ꯍꯥꯏꯈ꯭ꯔꯕꯅꯤ ꯊꯤꯅ ꯉꯥꯡꯈ꯭ꯔꯕꯅꯦ ꯃꯥꯗꯣ
ꯍꯣꯏ ꯅꯍꯥꯟ ꯍꯣꯁꯄꯤꯇꯥꯜ ꯆꯥꯡꯕ ꯀꯥꯟꯁꯨ ꯑꯁ ꯁꯦꯖ ꯁꯦꯖ ꯍꯥꯞꯂꯒꯀꯣ ꯑꯗꯨꯗꯤ ꯂꯧꯊꯣꯛꯄ ꯌꯥꯕꯗꯨꯕꯨ ꯑꯩꯗꯤ ꯌꯦꯡꯕꯅꯤ
ꯑꯩꯅ ꯍꯥꯏꯈ ꯃꯤ ꯃꯤ ꯅꯪ ꯅꯨꯄꯥ ꯑꯣꯏ ꯃꯤꯒꯤ ꯅꯨꯄꯥꯗꯤ ꯑꯗꯨꯝ ꯑꯩꯈꯣꯏꯕꯨ ꯂꯨꯅ ꯍꯥꯏꯗꯤ ꯌꯥꯝ ꯀ꯭ꯂꯣꯁ ꯑꯣꯏꯅ ꯇꯧꯋꯦ ꯅꯪꯒꯤ ꯅꯨꯄꯥ ꯈꯥꯛꯇꯅꯤ ꯑꯗꯨꯃꯥꯏ ꯇꯥꯎꯗꯕꯁꯦ ꯍꯥꯏꯅ ꯍꯥꯏ ꯈꯔ꯭ꯕꯅꯦ ꯄꯔꯣꯕꯂꯦꯝ ꯑꯩ ꯑꯩꯈꯣꯏꯗꯁꯨ ꯀꯔꯤꯒꯤꯔꯥ ꯍꯥꯏꯕꯤꯔꯛꯑꯣ ꯍꯥꯏꯅ ꯑꯗꯨꯝ ꯀꯣꯜꯁꯨ ꯇꯥꯔꯛꯄ ꯄ ꯌꯥꯏ ꯑꯗꯨꯁꯨ ꯅꯥꯠꯇꯕ ꯕꯖꯥꯔꯗꯒꯨꯝꯕ ꯎꯔ ꯅꯤꯡꯗꯕꯒꯨꯝ ꯇꯥꯎꯕꯅꯦ ꯃꯥꯗꯣ ꯌꯥꯝ ꯇꯥꯜꯂꯤ ꯑꯩꯗꯤ ꯑꯃꯨꯛꯀ ꯋꯥ ꯉꯥꯡ ꯃꯔꯣꯏꯅ ꯍꯥꯏꯈ꯭ꯔꯕꯅꯦ
ꯃꯥ ꯑꯁ ꯈꯪꯗꯦ ꯃꯥ ꯑꯩꯈꯣꯏꯒꯤ ꯏꯃꯥꯟ ꯑꯗꯨꯕꯨ ꯃꯄꯥꯟꯒꯨꯝꯕ ꯊꯣꯛꯀꯦ ꯀꯔꯤꯔꯥ ꯑꯗꯨꯒꯤꯅꯦ ꯑꯩꯈꯣꯏꯒ ꯇꯤꯟꯅꯒꯦ ꯍꯥꯏꯔꯗꯤ ꯃꯥꯗꯤ ꯊꯦꯡꯂꯒ ꯂꯩꯒꯅꯤꯀꯣ ꯑꯗꯨꯒꯤꯅꯤ ꯑꯩꯈꯣꯏꯒꯤ ꯏꯃꯥꯟꯅꯕꯤꯗꯣ ꯌꯥꯝ ꯆꯠꯇꯕꯗꯣ ꯃꯥꯅ ꯊꯤꯡꯕꯒꯤꯅꯦ ꯑꯗꯨ ꯃꯥꯁꯨ ꯁꯨ ꯍꯥꯏꯔꯛꯄꯅꯤ ꯃꯥꯒ ꯏꯀꯥꯏꯕꯒꯤ ꯑꯩꯈꯣꯏꯒꯤ ꯏꯃꯥꯟꯅꯕꯤꯁꯤꯡꯅꯁꯨ ꯁꯨꯃꯥꯏꯅ ꯉꯥꯡꯅꯤꯡꯗꯦꯅꯀꯣ ꯃꯥꯗꯤ ꯑꯗꯨꯝ ꯊꯦꯡꯕꯗꯣ ꯏꯀꯥꯏꯕꯒꯤꯅꯦꯅꯀꯣ ꯍꯥꯏꯁꯨ ꯍꯥꯏꯅꯤꯡꯗꯦ ꯑꯗꯨ ꯏꯀꯥꯏ ꯍꯥꯏꯕꯗꯤ ꯏꯀꯥꯏꯕꯗꯤ ꯏꯀꯥꯏꯌꯦꯗꯅ ꯑꯗꯨꯝ ꯇꯤꯟꯅꯒꯅꯣ ꯁꯨꯃꯥꯏꯅ ꯆꯠꯀꯅꯨ ꯁꯨꯃꯥꯏꯅ ꯌꯥꯝ ꯊꯤꯡꯉꯦ ꯍꯥꯏꯕꯗꯣ ꯃꯤꯡ ꯉꯣꯟꯗ ꯍꯥꯏꯕꯗꯤ ꯏꯀꯥꯏꯕ ꯐꯥꯎꯋꯦ ꯐꯥꯎꯋꯅꯤꯗꯅ
ꯃꯥꯗꯣ ꯑꯗꯨꯃꯥꯏꯅ ꯇꯧꯒꯗꯤ ꯌꯥ ꯌꯥꯔꯣꯏꯅ ꯑꯗꯨꯒꯤ ꯇꯥꯟꯁꯨ ꯇꯥꯟꯕ ꯑꯣꯏꯔꯝꯒ ꯅꯤ ꯃꯥꯗꯣ ꯇꯥꯟꯕꯅꯦꯕ ꯃꯥꯗꯣ ꯑꯩꯉꯣꯟꯗ ꯂꯥꯛꯑꯗꯤ ꯑꯩ ꯌꯥꯔꯣꯏꯅ ꯑꯗꯨꯝꯅ ꯍꯥꯟꯅ ꯍꯩꯔꯒ ꯂꯥꯛꯄꯅꯦꯕ ꯑꯗꯨ ꯑꯗꯨꯒꯤ ꯑꯣꯏꯔꯝ ꯑꯗꯨ ꯍꯥꯏꯔꯒ ꯃꯉꯣꯟꯗ ꯑꯗꯨꯃꯥꯏꯅ ꯇꯧꯋꯦ ꯍꯥꯏꯔꯗꯤ ꯃꯥꯁꯨ ꯏꯀꯥꯏꯕ ꯐꯥꯎꯕꯅꯤꯅ ꯑꯗꯨꯒꯤ ꯑꯣꯏꯔꯝ
ꯅꯍꯥꯟ ꯃꯥꯒꯤ ꯄꯣꯠꯆꯥꯏ ꯃꯤꯌꯥꯝ ꯄꯨꯕ ꯂꯥꯛꯄ ꯀꯥꯟꯗ ꯀꯨꯁꯨ ꯇꯄ ꯇꯁꯨ ꯀꯣ ꯑꯗꯨ ꯅꯨꯞ ꯄꯥꯁꯨ ꯌꯧꯔꯛꯑꯦ ꯑꯩꯈꯣꯏ ꯑꯩꯈꯣꯏ ꯆꯠꯃꯤꯟꯅꯩꯌꯦ ꯃꯥꯁꯦ ꯌꯥꯝ ꯑꯗꯨ ꯅꯨꯄꯥꯥ ꯗꯣ ꯀꯔꯤ ꯍꯥꯏꯁꯤꯔꯥ ꯑꯗꯨꯝ ꯇꯤꯟꯅ ꯅꯤꯡꯗꯕꯗꯣ ꯃꯣꯏ ꯑꯅꯤꯁꯨ ꯇꯣꯉꯥꯟꯅ ꯆꯥꯛ ꯆꯥꯕ ꯆꯠꯈ꯭ꯔꯕꯅꯤ ꯑꯗꯨꯒꯤ ꯅꯨꯃꯤꯠꯇꯨ ꯑꯩꯈꯣꯏꯒ ꯁꯤꯗ ꯂꯥꯛꯃꯤꯟꯅꯩꯌꯦꯕ ꯕꯥꯁꯇ ꯇꯣꯡꯔꯒ ꯀꯣ ꯃꯣꯏꯅꯤ ꯈꯛꯇꯪ ꯆꯥꯛ ꯆꯥꯕ ꯆꯠꯈ꯭ꯔꯦ ꯑꯩꯗꯤ ꯊꯥꯎꯒꯤ ꯈꯨꯕꯣꯛꯀꯀꯣ ꯍꯥꯏꯗꯤ ꯆꯥꯛ ꯆꯃꯤ ꯂꯥꯏꯔꯤꯛ ꯈꯣꯏ ꯑꯅꯤ
ꯑꯩ ꯑꯩ ꯑꯩ ꯑꯩꯗꯤ ꯉꯥꯛꯄꯁꯦ ꯃꯥ ꯑꯗꯨ ꯅꯨꯄꯥꯗꯣ ꯉꯥꯛꯄꯁꯦ ꯅꯍꯥꯟ ꯂꯥꯏ ꯊꯤꯅꯤꯡ ꯗꯥꯏꯠ ꯇꯧꯕꯗ ꯈꯟꯕ꯭ꯔꯥꯅ
ꯑꯗꯨꯒꯤꯅꯦ ꯆꯨꯝꯃꯦ ꯑꯗꯨꯕꯨꯗꯤ ꯑꯩꯒꯤ ꯑꯩꯈꯣꯏꯒꯤ ꯏꯃꯥꯟꯅꯕꯤꯅ ꯄꯤꯕꯤꯒꯦ ꯇꯥꯎꯔꯒꯅ ꯌꯥꯝ ꯐꯥꯎꯋꯦ ꯑꯗꯨꯒ ꯄ꯭ꯔꯥꯎꯠ ꯂꯩꯕ ꯑꯃꯥ ꯃꯥꯁꯤ ꯂꯩꯕ ꯀꯔꯤꯒꯤ ꯃꯤꯅꯣ ꯍꯥꯏꯕꯅꯤꯗ ꯑꯩꯗꯤ ꯌꯥꯝ ꯐꯥꯎ ꯍꯥꯏꯕꯗꯤ ꯃꯥꯒꯤ ꯃꯤꯡꯗꯤ ꯌꯥꯝ ꯐꯥꯎꯕ꯭ꯔꯥꯅ ꯍꯥꯏꯕꯅꯤꯗ ꯏꯁꯥ ꯑꯃ ꯑꯅꯤ ꯈꯛꯇ ꯁꯛꯂꯒ ꯑꯁ ꯑꯩꯗꯤ ꯁꯥꯎ ꯅꯤꯡꯕꯅꯦ ꯑꯩꯒ ꯑꯗꯨ ꯑꯗꯨꯒꯤ ꯄꯥꯎꯗꯤ ꯑꯩꯅ ꯎꯝ ꯑꯩꯅ ꯐꯥꯝꯅꯕ ꯅꯨꯄꯥꯗꯣ ꯑꯗꯨꯗ ꯇꯝꯍꯟꯕ ꯑꯗꯨꯒ ꯃꯥꯁꯨ ꯍꯥꯏꯌꯦ ꯑꯁ ꯃꯥ ꯑꯩꯗꯤ ꯃꯥꯕꯨ ꯊꯥꯖꯗꯕꯅꯤꯀꯣ ꯃꯥꯁꯨ ꯌꯥꯗꯦ ꯀꯔꯤꯔ ꯑꯦꯇꯤꯇ꯭ꯌꯨꯠ ꯑꯃ ꯂꯥꯛꯌꯦꯅꯀꯣ ꯃꯥꯗꯤ ꯁꯨꯃꯥꯏꯅ ꯍꯥꯏꯔꯛꯄꯅꯦ ꯑꯦꯇꯤꯇ꯭ꯌꯨꯠ ꯃꯥꯗꯤ ꯂꯥꯛꯑꯅ ꯑꯩꯗꯤ ꯌꯦꯡꯕꯅꯤꯀꯣꯅ ꯅꯤꯗ ꯅꯨꯡꯉꯥꯏꯔꯥꯔꯕ꯭ꯔꯣ
ꯑꯣ ꯇꯧꯔꯄꯁꯨ
ꯃꯥ ꯑꯗꯨꯒꯤꯅꯦ ꯃꯥꯅꯥ ꯍꯥꯏꯔꯛꯑꯦ ꯏꯁꯥ ꯑꯃ ꯑꯩꯒꯤ ꯈꯪꯅꯕ ꯅꯨꯄꯥꯁꯤꯅꯀꯣ
ꯑꯥ
ꯏꯁ ꯏꯁꯥ ꯑꯃ ꯁꯥꯈ꯭ꯔꯒ ꯑꯩꯈꯣꯏꯗꯤ ꯁꯨꯃꯥꯏꯅ ꯇꯥꯎꯒꯅꯤ
ꯃꯥꯁꯦ ꯏꯁꯥꯏ ꯑꯃ ꯁꯥꯏꯔꯒ ꯅ ꯃꯥꯕꯨ ꯃꯤꯅ ꯀꯔꯤ ꯍꯥꯏꯁꯤꯔꯥ ꯌꯥꯝ ꯈꯪꯕ ꯇꯥꯏꯕꯗ ꯑ ꯀꯔꯤ ꯑꯩꯈꯣꯏꯒꯤ ꯅꯣꯔꯠ ꯏꯁꯇ ꯌꯥꯝ ꯐꯕ ꯃꯌꯥꯝ ꯂꯥꯛꯑꯦ ꯑꯗꯨꯅ ꯁꯤꯡꯒꯔ ꯃꯌꯥꯝ
ꯍꯣꯏ ꯑꯩꯈꯣꯏ ꯇꯥꯥꯎ ꯈꯥꯛ
ꯑꯃꯣꯏ ꯑꯗꯨꯒꯤꯅꯤ ꯑꯗꯨ ꯑꯗꯨ ꯐꯥꯎ ꯃꯣꯏꯒꯤ ꯅꯨꯄꯤꯅ ꯍꯥꯏꯕ ꯏꯜꯂꯦ ꯃꯥꯁꯦ ꯕꯤꯒꯦꯔꯥ ꯑꯗꯨ ꯏꯁꯥꯁꯨ ꯌꯥꯝ ꯇꯥꯕ ꯅꯨꯡꯉꯥꯏꯕꯁꯨ ꯅꯠꯇꯅ ꯃꯥꯁꯨ ꯃꯥꯅ ꯃꯥꯅ ꯂꯩꯕꯤꯔꯛꯄꯒꯤꯀꯣ ꯑꯗꯨꯒꯤ ꯥꯏꯗꯣ ꯚꯦꯂꯦꯟꯇꯥꯏꯟꯁꯀꯤ ꯑꯣꯏꯅ ꯑꯗꯨꯒꯤ ꯃꯥꯁꯨ ꯑꯩꯉꯣꯟꯗ ꯑꯗꯨꯝ ꯄꯤꯔꯛꯅꯤꯕ ꯀꯥꯟꯗ ꯊꯤꯟꯕꯤꯒꯦ ꯇꯧꯔꯒꯅ ꯁꯨꯃꯥꯏꯅ ꯋꯥ ꯉꯥꯡꯉꯤ ꯍꯥꯏꯌꯦꯅ ꯑꯩꯁꯨ ꯁꯥꯎꯅꯤꯡꯕꯒꯤ ꯑꯩꯒꯤ ꯁꯥꯎꯅꯕ ꯅꯨꯄꯥꯗ ꯍꯥꯏꯔꯛꯄꯅꯤꯗ ꯑ ꯇꯣꯕꯨꯗꯤ ꯑꯁꯨ ꯃꯉꯣꯟꯗꯗꯤ ꯋꯥꯔꯤ ꯃꯤ ꯌꯥꯝ ꯂꯤꯒꯦ ꯍꯥꯏꯕ ꯇꯥꯎꯕꯅꯦ ꯑꯩꯗꯤ ꯑꯩꯒꯤ ꯑ ꯈꯪꯅꯕ ꯅꯨꯄꯥꯗꯨꯁꯨ ꯀꯣ ꯍꯣꯏꯅꯤꯒ ꯃꯥꯦ ꯅꯥꯟ ꯑꯗꯩ ꯂꯤꯗꯦꯕ ꯐꯠꯇꯦ ꯍꯥꯏꯔꯁꯨ ꯀꯔꯤꯅꯣ ꯍꯥꯏꯔꯁꯨ ꯑꯩ ꯋꯥ ꯑꯝꯇ ꯈꯨꯝꯗꯦꯕ ꯑ ꯕꯩꯒꯤꯀꯣ ꯑꯗꯨꯒ ꯉꯁꯤꯗꯤ ꯂꯤꯒꯅꯤ ꯑꯩ
ꯑ ꯅꯨꯄꯤꯅꯤꯅ ꯑꯗꯨꯒꯤ ꯀꯥꯏꯔꯤꯦꯗ ꯍꯥꯏꯔꯁꯨꯕꯤꯔꯁꯨ
ꯑꯩꯗꯤ ꯃꯥꯗꯤ ꯍꯥꯏꯕꯅꯦ ꯑꯗꯨ ꯃꯣꯏ ꯑꯅꯤ ꯌꯥꯔꯔꯣꯏ ꯑꯩꯗꯤ ꯄꯥꯝꯗꯦꯅꯀꯣ ꯃꯥꯁꯦ ꯅꯨꯄꯥꯗꯣ ꯄꯥꯝꯗꯦꯅꯀꯣ ꯃꯥꯗꯤ ꯊꯥꯖꯗꯦ ꯍꯥꯏ ꯃꯥꯁꯨ ꯑꯗꯨ ꯅꯨꯄꯤꯒ ꯌꯥꯝꯅ ꯀꯔꯤ ꯍꯥꯏꯁꯤꯔꯥ ꯅꯨꯄꯤꯒ ꯃꯌꯥꯝꯗꯨꯒ ꯃꯥꯗꯤ ꯑꯗꯨꯝ ꯀꯣꯏ ꯌꯥꯝꯁꯨ ꯆꯠꯂꯦ ꯑꯗꯨꯅ ꯃꯤꯅ ꯌꯥꯝ ꯈꯪꯅꯏꯅ ꯑꯗꯨ ꯄꯥꯝꯗꯦ ꯍꯥꯏꯌꯦ ꯃꯥꯗꯤ ꯊꯥꯖꯗꯦ ꯑꯌꯦ ꯃꯒꯨꯟ ꯂꯩꯇꯦꯅꯀꯣ ꯃꯥꯁꯦ ꯑꯩꯅ ꯉꯪꯅꯕ ꯅꯨꯡꯉꯥꯏ ꯑꯗꯨꯅ ꯈꯪꯅꯕ ꯅꯨꯄꯥꯗꯨꯅ ꯌꯦꯡꯕ ꯀꯥꯟꯗ ꯀꯔꯤ ꯍꯥꯏꯁꯤ ꯑꯗꯨꯝ ꯃꯒꯨꯟꯒ ꯀꯊꯣꯛꯇꯦꯅꯀꯣ
ꯑꯗꯨꯒ ꯃꯣꯏ ꯑꯅꯤꯁꯦ ꯈꯠꯅꯕ ꯍꯧꯔꯗꯤ ꯃꯥꯒꯤ ꯃꯃꯥ ꯄꯥꯒꯤ ꯃꯇꯥꯡꯗ ꯑꯗꯨꯝ ꯍꯥꯏꯔꯛꯑꯦ ꯍꯥꯏꯅ ꯑꯗꯨꯗꯒꯤ ꯑꯩꯈꯣꯏ ꯏꯃꯥꯟꯅꯕꯤꯅꯀꯣ ꯑꯗꯨ ꯋꯥꯊ ꯒꯦ ꯏꯊꯣꯛꯄ ꯌꯥꯈ꯭ꯔꯕꯅꯦꯅ ꯍꯥꯏ ꯑꯗꯨꯝ ꯈꯠꯕ ꯃꯁꯦ ꯑꯗꯨꯝ ꯑꯗꯨ ꯋꯥꯗꯣ ꯍꯥꯏꯗꯄꯒꯤꯀꯣ ꯃꯥꯗꯣꯌꯦ
ꯅꯣꯏꯁꯨ ꯕꯩꯍꯥꯔ ꯇꯥꯋꯥꯏ ꯑꯗꯨꯒꯤ ꯋꯥꯗ ꯅꯣꯏꯁꯨ ꯈꯪꯒꯅꯤ ꯚꯍꯥꯔ ꯇꯥꯎꯔꯒ ꯂꯥꯛꯏꯁꯦ ꯑꯩꯈꯣꯏ ꯍꯥꯏ ꯍꯥꯏꯗꯤꯀꯣ
ꯅꯍꯥꯟꯗꯤ ꯑꯗꯨꯝ ꯊꯦꯝ ꯊꯦꯝꯂꯒ ꯑꯗꯨꯝ ꯂꯥꯛꯄꯅꯦ ꯍꯧꯖꯤꯛꯀꯥꯟꯗꯤ ꯑꯩ ꯀꯩꯅꯣꯝ ꯐꯥꯎ ꯀꯥꯎꯈ꯭ꯔꯦ ꯋꯥꯁꯨ ꯋꯥꯔꯦꯅꯀꯣ
ꯍꯣꯏ ꯃꯥ ꯃꯥ ꯀꯧꯕ ꯍꯥꯟꯕꯅꯦ ꯑꯗꯨ ꯌꯥꯝ ꯀꯉꯦ ꯑꯩꯈꯣꯏꯒꯤ ꯏꯃꯥꯟꯅꯕꯤꯁꯨ ꯑꯗꯨ ꯃꯥ ꯃꯥꯒ ꯑꯩ ꯃꯥꯒ ꯇꯣ ꯗꯤ ꯐꯥꯒꯅꯤ ꯍꯥꯏ ꯈꯜꯂꯤ ꯑꯩꯗꯤ
ꯃꯣꯏ ꯑꯅꯤ ꯍꯦꯛ ꯄꯨꯟꯕ ꯀꯥꯟꯗꯒꯤ ꯑꯗꯨꯝ
ꯑꯗꯨꯒꯤꯅꯦ ꯀꯥꯡꯕ ꯃ ꯃꯁꯥ ꯌꯥꯝ ꯅꯥꯕ ꯍꯥꯎꯋꯤ ꯑꯗꯨꯒ ꯍꯅ ꯑꯗꯨꯝ ꯋꯥꯍꯜꯂꯒ ꯂꯥꯛꯑꯌꯦ
ꯍꯧꯖꯤꯅꯦ
ꯎꯝ
ꯃꯇꯦꯡꯁꯨ ꯑꯗꯨꯝ ꯈꯪꯉꯦ ꯄꯥꯡꯕꯤꯌꯦ ꯍꯥꯏꯕꯗꯣ ꯑꯗꯨ ꯑꯣꯏꯔꯤꯁ ꯎꯝ ꯃꯥꯒꯤ ꯄꯨꯛꯅꯤꯡꯒꯤ ꯑꯁꯦꯡꯕ ꯊꯣꯛꯂꯒ ꯄꯥꯡꯕꯤꯕ ꯅꯠꯇꯦ ꯍꯥꯏꯕꯗꯣ ꯑꯁꯦꯡꯕ ꯈꯪ ꯍꯧꯖꯤꯛꯇꯤ ꯅꯨꯡꯁꯤ ꯅꯨꯡꯁꯤꯗ ꯁꯥꯔꯒ
ꯅꯨꯡꯁꯤꯕ ꯁꯥꯔꯒ ꯀꯣ
ꯎꯝ
ꯍꯥꯟ ꯑꯦ ꯄꯣꯠ ꯂꯥꯎꯦ ꯃꯥꯒꯤ ꯄꯣꯠ ꯂꯥꯎꯕ ꯅꯨꯃꯤꯠꯇ ꯃꯥ ꯂꯥꯛꯄ ꯀꯥꯟꯗ ꯑꯩꯗꯤ ꯈꯥꯅꯤꯡꯉꯦ ꯎ
ꯌꯥꯝ ꯄꯨꯜꯂꯦꯅꯀꯣ ꯁꯨꯃꯥꯏꯅ ꯍꯥꯏꯕ ꯗꯤ ꯍꯣꯏ ꯅꯨꯡꯁꯤꯌꯦ ꯅꯨꯡꯁꯤꯅꯩ ꯑꯗꯨ ꯑꯣꯏꯔꯁꯨ ꯌꯥꯝ ꯄꯨꯟꯕꯗꯤ ꯐꯠꯇꯕꯅꯤ ꯑꯩꯈꯣꯏꯅ ꯑꯗꯨꯗꯣ ꯀꯟꯇ꯭ꯔꯣꯜ ꯇꯥꯎꯒꯗꯕꯅꯤ
ꯁꯨꯃꯥꯏꯅ ꯄꯨꯟꯕꯗꯤ ꯃꯥ ꯅꯨꯄꯥꯅ ꯃꯦꯆꯤꯌꯣꯔ ꯑꯣꯏꯗꯕꯒꯤꯅꯦ ꯃ ꯄꯥꯅꯅꯦ ꯅꯨ ꯅꯨꯄꯥꯅꯅꯦ ꯅꯨꯄꯥꯅ ꯁꯨꯃꯥꯏꯅ ꯇꯧ ꯁꯤ ꯁꯨꯃꯥꯏꯅ ꯇꯧꯁꯤ ꯇꯥꯎꯒꯤꯅꯦ ꯑ ꯍꯣꯏ ꯑꯩꯒꯤ ꯐꯥꯎꯅꯕ ꯅꯨꯄꯥꯗꯣ ꯌꯥꯝ ꯐꯥꯏ ꯍꯥꯏꯕꯗꯤ ꯅꯠꯇ ꯁ ꯃꯣꯏꯗꯤ ꯁꯨꯃꯥꯏꯅ ꯄ꯭ꯔꯦ ꯁꯔ ꯄꯤꯈꯤꯗꯦꯕ ꯂꯩ ꯂꯩꯃꯤꯟꯅꯔꯁꯦ ꯇꯨꯝꯕ ꯂꯥꯛꯀꯦ ꯁꯨꯃꯥꯏꯅ ꯂꯥꯛꯀꯦ ꯁꯃꯥꯏꯅ ꯁꯨꯝꯇꯥꯎ ꯇꯥꯎꯗꯦ ꯍꯥꯏꯕ ꯂꯩꯃꯤꯟꯅꯔꯁꯨ ꯑꯩꯒꯤ ꯍꯥꯞꯁꯦ ꯃꯥ ꯔꯦꯁꯄꯦꯛ ꯇꯧꯋꯦꯕ ꯑꯩꯅ ꯄꯥꯝꯃꯔꯣꯏ ꯈꯜꯂꯗꯤ ꯗꯤ ꯃꯥ ꯁꯨꯡꯇꯥꯎ ꯇꯥꯎꯍꯥꯎꯗꯣꯏꯕ
ꯍꯣꯏ ꯑꯗꯨ ꯇꯥꯎꯒꯗꯕꯅꯤ ꯍꯥꯏꯕꯗꯤ
ꯑꯗꯨꯒꯤꯅꯦ ꯔꯦꯁꯄꯦꯛ ꯂꯥꯏꯕꯒꯤꯅꯦꯕ ꯃꯥꯗꯤ ꯔꯦꯁꯄꯦꯛ ꯂꯩꯇꯦ ꯍꯥꯏꯗꯤ ꯃꯥ ꯑꯗꯨꯅꯦ ꯑꯩꯈꯣꯏ ꯃꯥꯅꯕꯤꯗꯤ ꯇꯤꯅꯥ ꯅꯤꯡꯉꯔꯣꯏ ꯍꯥꯏ ꯈꯪꯉꯦ ꯃꯥꯁꯦ ꯌꯥꯝ ꯑꯁꯨꯃꯥꯏꯅ ꯇꯤꯟꯅ ꯅꯤꯡꯉꯔꯣꯏ ꯅꯨꯄꯥꯅ ꯑꯁꯨꯃꯥꯏꯅ ꯇꯧꯔꯛꯄꯗꯒꯤ ꯃꯥꯁꯨ ꯉꯝꯗꯕꯒꯤ ꯃꯥ ꯋꯥꯗꯣ ꯏꯟꯕꯅꯤ ꯑꯩꯗꯤ ꯈꯜꯂꯦ
ꯍꯣꯏ ꯈꯔ ꯑꯗꯨꯝ ꯃꯇꯦꯡꯁꯨ ꯄꯥꯡꯕꯒꯤꯀꯣ ꯃꯥꯗꯣ
ꯍꯣꯏ
ꯅꯣꯅ ꯍꯥꯏꯕꯁꯦ ꯃꯥꯁꯨ ꯈꯔ ꯅꯨꯡꯉꯥꯏꯗꯦ ꯑꯩꯈꯣꯏꯅ ꯌꯦꯡꯕ ꯀꯥꯟꯗꯗꯤ ꯑꯗꯨꯃꯥꯏꯅ ꯎꯋꯦ
ꯎꯁ
ꯎꯝ ꯌꯥꯝ ꯐꯖꯕꯁꯨ ꯠꯇꯕꯗꯣ
ꯑꯗꯨꯒꯤꯅꯦ ꯅꯍꯥꯟꯅꯦ ꯑꯩꯈꯣꯏꯗ ꯇꯦꯛ ꯁꯥꯔꯛꯄꯗꯣ ꯑꯩꯉꯣꯟꯗ ꯅꯣꯏꯒꯤ ꯃꯁꯦꯟꯇ ꯑꯩꯕꯨ ꯄꯥꯝꯕ ꯂꯩꯕ
ꯅꯤꯡ ꯀꯣꯃꯦꯗꯤꯒ ꯆ ꯇꯗꯤ
ꯅꯦꯡꯉ ꯑꯩꯗꯤ ꯃꯥꯕꯨ ꯑꯩꯈꯣꯏꯅ ꯌꯥꯝ ꯄꯥꯝꯕ ꯋꯥ ꯑꯩꯗꯤ ꯈꯪꯉꯦ ꯅꯤꯡꯕ ꯑꯩꯒꯤ ꯐꯥꯎꯅꯕ ꯅꯨꯄꯥꯗ ꯃꯥꯅ ꯃꯉꯣꯟꯗ ꯍꯥꯏꯔꯛꯑꯀꯥꯟꯗ ꯃꯥꯗꯤ ꯑꯃꯨꯛꯀ ꯁꯥꯎꯋꯦ ꯑꯩꯕꯨ ꯑꯗꯨꯒꯤ ꯅꯨꯃꯤꯠꯇ ꯂꯥꯛꯑꯦꯅ ꯃꯥꯁꯨ
ꯃꯧꯋꯥ ꯨꯅ ꯍꯥꯏꯔꯗꯤ ꯃꯥꯁꯦ ꯌꯥꯝ ꯀꯔꯤ ꯍꯥꯏꯁꯤꯔꯥ ꯌꯥꯝ ꯊꯥꯎꯕ ꯇꯥꯏꯞꯇꯅꯦꯕ ꯃꯥꯅ ꯍꯥꯏꯔꯤꯁꯦ ꯌꯥꯝꯅ ꯁꯨꯄꯔꯤꯌꯔ ꯑꯣꯏꯕ ꯇꯥꯏꯞꯇꯅꯦꯕ ꯑꯃꯅ ꯍꯥꯏꯔꯤꯁꯦ
ꯑꯩ ꯑꯩꯗꯤ ꯌꯥꯝ ꯅꯣꯛꯅꯤꯡꯅꯤꯡꯕꯀꯣ
ꯍꯝ
ꯑꯥꯗꯦ ꯑꯁ ꯌꯥꯝ ꯐ ꯍꯥꯎꯋꯦꯅꯗꯤ ꯌꯥꯝ ꯑꯩꯗꯤ ꯌꯥꯔꯦ ꯍꯥꯏꯕ ꯋꯥꯈꯜ ꯑꯃ ꯂꯥꯛꯑꯕ ꯃꯥꯜꯂꯦ ꯃꯥꯁꯦ
ꯑꯗꯨꯅꯦ ꯅꯨꯕꯤꯗꯀꯣ ꯑꯩꯅ ꯉꯁꯥꯏ ꯍꯥꯏꯕ ꯇꯣꯈ꯭ꯔꯣ꯭ꯔ ꯃꯥ ꯑꯃꯨꯛꯀ ꯔꯤꯒ꯭ꯔꯦꯠ ꯇꯧꯅꯤ ꯔꯤꯒ꯭ꯔꯦꯠ ꯇꯧꯔꯒ ꯂꯥꯛꯄ ꯀꯥꯟꯗ ꯅꯪꯅ ꯑꯗꯨꯝ ꯋꯥ ꯐꯥꯎ ꯉꯥꯡꯗꯕꯗꯣ ꯉꯥꯡꯔꯣꯏꯗꯕꯗꯣ ꯑꯗꯨꯗꯣ ꯑꯩꯗꯤ ꯌꯦꯡꯅꯤꯡꯈ꯭ꯔꯦ ꯍꯥꯏꯕꯅꯤ ꯑꯃꯣ
ꯃꯣꯏ ꯃꯥꯗꯤꯀꯣ ꯍꯦꯟꯅꯗꯒꯤ ꯑꯩꯈꯣꯏꯗꯒꯤ ꯍꯦꯜꯂꯅꯤ ꯑꯃꯨꯛꯀ ꯅꯨꯄꯥ ꯑꯁꯥ ꯌꯦꯡꯅꯤꯡꯗ꯭ꯔꯦ ꯍꯥꯏꯌꯦ
ꯑꯗꯨꯗꯅꯦ ꯇꯜꯦ ꯗꯦ ꯃꯥ ꯏ ꯄꯥꯎ ꯃꯥ ꯏꯝꯐꯥꯜ ꯂꯥꯛꯑꯀꯥꯟꯗ ꯔꯣꯛ ꯇꯧꯁꯤ ꯌꯥꯏꯌꯦ
ꯌꯥꯝ ꯁꯥꯎꯅꯤꯅꯦꯗꯤ
ꯃꯥ ꯃꯥꯒꯤꯦ ꯍꯧꯖꯤꯛ ꯃꯥꯒꯤ ꯆꯍꯤ ꯅꯥꯠꯇꯦ ꯍꯥꯏꯕꯅꯤ ꯍꯧꯖꯤꯛ
ꯍꯣꯏ ꯍꯣꯏ ꯆꯨꯝꯃꯦ ꯌꯥꯝꯃ ꯑꯗꯨꯒꯤꯉꯏ
ꯃꯥ ꯃꯥ ꯃꯥꯒꯤ ꯈꯣꯡ ꯉꯥꯏꯑꯦ ꯑꯃꯨꯛꯀ
ꯐꯥꯕ ꯃꯥꯁꯦ ꯐꯪꯉꯔ ꯑꯃꯨꯛꯀ
ꯑꯗꯨ ꯑꯗꯨꯅꯦ ꯉꯁꯤ ꯆꯍꯤꯗ ꯃꯥ ꯈꯣꯡꯅꯥꯔꯦ